ꯍꯜꯂꯥꯎ
ꯀꯩ ꯇꯧꯔꯒ
ꯍꯜꯂꯣ ꯀꯩꯅꯣ ꯋꯥ ꯉꯥꯡꯗꯦꯅꯦ ꯐꯣꯟ ꯇꯧꯔꯛꯑꯒ
ꯀꯩꯇꯧꯔꯝꯃꯤꯅꯣ
ꯑꯩ ꯆꯥꯛ ꯇꯣꯛꯑꯕꯣ ꯆꯥꯛ ꯆꯥꯔꯕꯣ
ꯍꯣꯏ ꯆꯥꯔꯦ ꯅꯪꯗꯤ
ꯀꯩꯅꯣ ꯇꯥꯗꯕ꯭ꯔꯣ ꯅꯥ ꯄꯪꯕ꯭ꯔꯣꯅꯦ ꯅꯪ
ꯑ ꯅꯪꯗꯤ ꯆꯥꯔꯕꯣ
ꯆꯥꯔꯦ ꯑꯩꯗꯤ ꯑꯩꯅ ꯍꯥꯏꯕꯗꯤ ꯈꯨꯝꯗꯦ ꯏꯔꯣ
ꯀꯩ ꯏꯟꯖꯥꯡ ꯆꯥꯔꯒꯦ ꯍꯥꯎꯕ ꯆꯥꯀꯣ
ꯀꯩ ꯍꯥꯏꯕꯅꯣ
ꯍꯥꯎꯕ ꯆꯥꯏꯌꯦꯕ
ꯍꯥꯎꯋꯦ ꯍꯥꯎꯋꯦ ꯑꯗꯨꯝ ꯍꯥꯎꯋꯦ ꯍꯥꯏ ꯇꯥꯔꯦꯗꯅ ꯍꯥꯎꯕꯅꯤꯅ
ꯅꯦꯠꯋꯥꯛꯁꯦ ꯅꯨꯡꯉꯥꯏꯇꯕ ꯃꯥꯂꯦꯗ
ꯐꯖꯅ ꯇꯥꯏꯌꯦ ꯅꯪ ꯅꯪꯅ ꯈꯨꯝꯕꯗꯣ ꯇꯞ ꯇꯞꯅ ꯈꯨꯝꯕꯒꯤꯅꯦ
ꯌꯥꯔꯦ ꯅꯪꯅ ꯉꯥꯡꯕꯗꯣ ꯐꯖꯅ ꯇꯥꯗꯦ ꯍꯥꯏꯕ
ꯉꯥꯡꯕꯁꯦ ꯑꯩ ꯉꯥꯡꯕꯁꯦ ꯐꯖꯅ ꯇꯥꯗꯕ꯭ꯔꯣ
ꯍꯣꯏ
ꯑꯁ ꯑꯩꯅ ꯉꯥꯡꯕꯁꯦ ꯌꯥꯝ ꯀꯨꯏꯕ ꯃꯇꯝꯗ ꯑꯃꯨꯛ ꯇꯥꯕ ꯃꯥꯜꯂꯦ ꯅꯪꯒꯤꯁꯦ
ꯑꯗꯨꯅꯦ ꯑꯗꯨꯒꯤ ꯍꯥꯏꯔꯤꯅꯦ
ꯈꯪꯗ꯭ꯔꯦꯗ ꯌꯥꯔꯒꯗ꯭ꯔꯥ ꯈꯜꯂꯤꯅꯦ ꯕꯣꯜ ꯌꯦꯡꯒꯗ꯭ꯔꯣ ꯇꯥꯔꯝꯕꯅꯤꯅ ꯍꯟꯕꯅꯦꯕ
ꯌꯦꯡꯅꯤ ꯌꯦꯡꯅꯤ ꯅꯪꯗꯤ ꯌꯦꯡꯒꯗ꯭ꯔꯣ
ꯑꯩꯁꯨ ꯌꯦꯡꯒꯅꯤ ꯍꯣꯔꯦꯟ ꯄꯨꯡ ꯑꯍꯨꯝꯈꯥꯏꯒꯤꯗꯣ
ꯑꯩꯁꯨ ꯑꯗꯨ ꯌꯦꯡꯗꯣꯏꯅꯦ ꯉꯥꯏꯔꯗꯣꯏꯅꯤ ꯍꯣ ꯍꯣꯔꯦꯟ ꯌꯦꯡꯉꯒ
ꯀꯩ ꯍꯥꯏꯕ
ꯍꯣꯔꯦꯟ ꯌꯦꯡꯅꯕ ꯉꯥꯏꯗꯣꯏꯅꯦꯕ
ꯑꯣ ꯏꯁ ꯈꯔ ꯉꯟꯅ ꯇꯨꯝꯃꯒ ꯑꯃꯨꯛ ꯍꯧꯒꯠꯂꯒ ꯌꯦꯡꯉꯣꯍꯦ ꯅꯪ ꯀꯩꯅꯣ ꯊꯕꯛ ꯆꯠꯇꯣꯏ ꯅꯠꯇ꯭ꯔꯣ
ꯀꯥꯔꯥꯏꯗꯩꯅꯣꯗ ꯀꯩ ꯊꯕꯛꯅꯣꯗ
ꯀꯩ ꯊꯕꯛꯅꯣꯗꯅꯤꯅꯦ ꯅꯪꯁꯨ ꯅꯣꯏꯗꯤ ꯀꯩꯅꯣ ꯏꯪꯈꯣꯜ ꯂꯩ ꯍꯥꯏꯕꯗꯣ ꯀꯥꯏꯗꯅꯣ ꯌꯥꯝ ꯂꯥꯞꯄ꯭ꯔꯣ
ꯏꯝꯐꯥꯜꯗ
ꯑꯣ ꯌꯨꯝ ꯁꯥꯕ ꯍꯧꯔꯣꯅꯦ ꯑꯗꯨꯗꯤ
ꯎꯝ ꯁꯥꯔꯗꯣꯏꯅꯦ ꯁꯥꯥꯟꯅꯕ ꯀꯟꯅ ꯍꯣꯠꯅꯔꯤ
ꯍꯥꯥ
ꯁꯥꯟꯅꯕ ꯀꯟꯅ ꯍꯣꯠꯅꯔꯤꯌꯦ
ꯄꯩꯁꯥ ꯈꯔ ꯂꯩꯔꯕꯣ
ꯇꯨꯡꯁꯤꯜꯂꯤꯕ ꯈꯔ ꯌꯥꯝꯕꯗ ꯑꯣꯏꯅ
ꯄꯩꯁꯥ ꯂꯩꯀꯣ ꯃꯤꯗꯤ
ꯈꯔ ꯌꯥꯝꯕꯗ ꯑꯣꯏꯅ ꯐꯖꯅ ꯁꯥꯒꯦ ꯈꯜꯂꯤꯕ
ꯑꯣ ꯐꯖꯅ ꯑꯗꯨ ꯑꯗꯨꯅ ꯐꯩꯗ
ꯃꯆꯦꯠ ꯃꯆꯦꯠ ꯁꯥꯕꯩ ꯁꯔꯨꯛꯄꯨꯗꯤꯀꯣ ꯑꯗꯨꯝ ꯄꯨꯂꯞ ꯁꯥꯕꯗ ꯑꯗꯨꯝ ꯂꯣꯏꯅꯕ ꯁꯥꯕꯗꯨꯅ ꯐꯩꯌꯦꯕ ꯋꯥꯕꯕꯨꯗꯤ ꯋꯥꯒꯅꯤ ꯑꯗꯣ
ꯑꯗꯨꯃꯛꯅꯤ ꯑꯩꯅ ꯈꯜꯂꯤꯁꯤꯁꯨ
ꯀꯩꯅꯣ ꯅꯪ ꯉꯁꯤ ꯅꯪ ꯌꯥꯝ ꯇꯟꯕ ꯃꯥꯜꯂꯦꯅꯦ
ꯆꯥꯛꯆꯥ ꯊꯣꯛꯗ ꯉꯥꯏꯔꯤꯌꯦ ꯑꯗꯨꯒꯤꯅꯦ
ꯂꯣꯕ ꯍꯧꯔꯣꯕꯣꯅꯦ ꯍꯦꯛ ꯆꯥꯛ ꯇꯣꯛꯄ ꯂꯣꯏꯔꯒ
ꯂꯣꯕ ꯍꯣꯔꯦ ꯈꯔ ꯌꯥꯝ ꯆꯥꯒꯤꯕꯩ
ꯀꯩ ꯍꯤꯡꯖ ꯆꯅꯣ
ꯎꯝ ꯀꯥꯡꯁꯣꯏꯅꯤꯗ
ꯀꯪꯁꯣꯏꯕꯨ ꯂꯩꯗꯅ ꯀꯥꯡꯁꯣꯏꯕꯨ ꯃꯆꯟ ꯀꯩꯀꯥ ꯂꯩꯗꯅ
ꯀꯒꯣꯂꯤ ꯍꯋꯥꯏꯅꯦ ꯑꯂꯨꯅꯦ ꯑꯗꯨꯒ ꯃꯤꯃꯤ ꯁꯤꯡꯖꯨ
ꯎꯝ ꯅꯣꯏꯁꯦ ꯃꯤꯃꯤꯁꯤꯡꯖꯨ ꯌꯥꯝ ꯇꯣꯏꯅ ꯆꯥꯏꯗ
ꯑꯦ ꯉꯁꯤ ꯉꯥꯇꯪꯅꯦ
ꯑꯦ ꯆꯥꯏꯌꯦ ꯅꯣꯏ ꯃꯤꯃꯤꯁꯤꯡꯖꯨ ꯆꯥꯏꯌꯦ
ꯉꯁꯤ ꯈꯛ ꯆꯥꯕꯅꯦ ꯑꯩ
ꯉꯁꯤ ꯈꯛꯇꯪ ꯅꯥꯗꯦ ꯅꯠꯇꯦ ꯅ ꯆꯤꯟꯊꯤꯒꯅꯨ ꯊꯥꯔꯛꯀꯅꯤ
ꯆꯥꯗꯕ ꯀꯨꯏꯔꯦ ꯉꯁꯤ ꯈꯛ ꯆꯥꯕꯅꯦ ꯑꯗꯨꯒꯤ ꯈꯔꯛ ꯌꯥꯝꯅ ꯆꯥꯈꯔꯦ
ꯑꯩꯈꯣꯏꯁꯨ ꯆꯥꯏ ꯅꯀꯣꯄꯤꯒ ꯀꯩꯂꯥ ꯑꯗꯣ
ꯑꯣ ꯍꯥꯎꯋꯤꯅꯦ ꯑꯩꯈꯣꯏꯗꯤ ꯃꯤꯃꯤꯅꯦ ꯄꯤꯌꯥꯁꯅꯦ ꯃꯣꯔꯣꯛꯅꯦ ꯑꯗꯨꯈꯛꯅꯦ
ꯑꯩꯗꯤ ꯀꯩ ꯑꯩꯗꯤ ꯀꯌꯥ ꯌꯥꯝꯅꯗꯤ ꯆꯥꯗ꯭ꯔꯦ ꯑꯗꯣ ꯑꯁ ꯌꯥꯗꯕꯅꯤꯅꯀꯣ ꯆꯥꯕ ꯌꯥꯗꯕꯅꯤꯅꯀꯣ
ꯎꯝ
ꯌꯥꯝꯅꯗꯤ ꯆꯥꯅꯤꯡꯉꯦ ꯑꯗꯣ ꯌꯥꯝꯅꯗꯤ ꯆꯥꯗ꯭ꯔꯦꯗ ꯌꯥꯝꯅ ꯑꯗꯨꯝ ꯌꯥꯝꯅ ꯆꯥꯗꯤ ꯆꯥꯏꯗ ꯑꯗꯨꯝ ꯑꯗꯨ ꯑꯣꯏꯔꯁꯨ ꯂꯩꯗꯅ ꯍꯦꯟꯅ ꯀꯥ ꯍꯦꯟꯅ ꯌꯥꯝꯅ ꯍꯥꯏꯕꯗꯣ
ꯑꯣ ꯌꯥꯝ ꯆꯥꯅꯨꯗ ꯐꯠꯇꯦꯗ
ꯎꯝ ꯄꯨꯛꯁꯦ ꯀꯩꯅꯣ ꯇꯨꯝꯕ ꯉꯝꯗꯦꯕ ꯑꯗꯣ ꯅꯥꯀꯨꯞꯄꯤꯗꯣ ꯇꯨꯝꯕ ꯉꯝꯗꯦꯕ ꯄꯨꯛꯇ ꯌꯥꯗꯦꯕ
ꯑꯗꯨꯕꯨ ꯑꯩꯗꯤ ꯈꯔ ꯌꯥꯝ ꯆꯥꯈ꯭ꯔꯦ ꯍꯥꯎꯕꯅꯤꯅ ꯈꯔ ꯂꯧꯈꯠꯈ꯭ꯔꯦ
ꯎꯝ ꯈꯔ ꯑꯗꯨꯝ ꯆꯪꯉꯦ ꯍꯥꯏꯌꯦ
ꯑꯗꯨꯝ ꯆꯪꯒ꯭ꯔꯦ
ꯌꯣꯠꯄ ꯥꯁꯥꯏ ꯐꯥꯎ ꯁꯥꯏꯕ ꯐꯥꯎ ꯁꯥꯏꯗ꯭ꯔꯦ ꯍꯥꯏꯌꯣ ꯌꯣꯠꯄꯅꯦ ꯍꯥꯏꯌꯣ
ꯌꯣꯠꯄꯃꯛꯇꯨꯗꯤ ꯃꯍꯥꯎ ꯈꯪꯗꯦꯍꯦ
ꯈꯔ ꯃꯍꯥꯎ ꯈꯤꯇꯪ ꯇꯪ ꯇꯪꯉꯒ ꯀꯩꯅꯣ ꯌꯣꯠꯄ ꯌꯥꯏꯗꯅ
ꯁꯦꯀꯦꯟ ꯑꯃ ꯁꯦꯀꯦꯟ ꯑꯃ ꯑꯅꯤꯗꯤ ꯑꯗꯨꯝ ꯃꯍꯥꯎ ꯇꯪ ꯇꯪꯕ ꯂꯣꯏꯔꯒ ꯑꯗꯨꯝ ꯌꯣꯠꯄ ꯌꯥꯏꯗꯅ
ꯌꯣꯠꯂꯗꯤ ꯄꯨꯛꯁꯦꯀꯣ ꯌꯥꯗꯕ
ꯑꯦ ꯅꯣꯏꯒꯤ ꯄꯨꯛꯇꯤ ꯌꯥꯝ ꯐꯩ ꯍꯥꯏꯕ ꯍꯥꯏꯈꯤꯗꯥꯏꯅꯦ
ꯐꯕꯨꯗꯤ ꯐꯩ ꯐꯔꯤꯉꯩꯗ ꯁꯣꯛꯍꯟꯁꯦ ꯍꯥꯏꯔꯣ
ꯑꯩꯁ ꯐꯔꯗꯤ ꯁꯣꯛꯄ ꯀꯩ ꯁꯣꯛꯄ ꯈꯣꯠꯄ ꯇꯧ ꯇꯧꯔꯔꯣꯏꯗꯅ
ꯑꯦ ꯑꯁꯤ ꯐꯠꯇꯦ ꯈꯪ ꯈꯪꯅ ꯀꯃꯥꯏꯅ ꯁꯣꯛꯍꯟꯗꯣꯏꯅꯣ ꯀꯃꯥꯏꯅ ꯇꯧꯗꯣꯏꯅꯣ
ꯐꯩ ꯍꯥꯏꯔꯗꯤ ꯁꯣꯛ ꯁꯣꯛ ꯁꯣꯛꯁꯨ ꯁꯣꯛ ꯁꯣꯛꯗ꯭ꯔꯣꯅꯦ ꯑꯩꯗꯤ ꯐꯩ ꯍꯥꯏꯕꯒꯤ ꯁꯨꯝ ꯁꯣꯛ ꯁꯣꯛꯑꯣꯏꯗ꯭ꯔꯥ
ꯐꯕ ꯄꯣꯠꯇꯨ ꯑꯐꯕ ꯄꯣꯠꯇꯨ ꯁꯣꯛꯅꯕ ꯆꯥꯁꯤꯜꯂꯗꯤ ꯁꯣꯛꯈ꯭ꯔꯅꯤ
ꯆꯥꯛꯇꯤꯀꯣ ꯀꯩꯅꯣ ꯆꯦꯡ ꯑ ꯆꯥꯛ ꯃꯨꯟꯕꯗꯤ ꯑ ꯄꯨꯛꯇꯗꯤ ꯆꯪꯉꯗꯤ ꯑꯗꯨꯝ ꯇꯣꯏꯕꯅꯦ ꯀꯩꯁꯨ ꯇꯧꯔꯣꯏꯌꯦ ꯑꯇꯩꯕꯨꯗꯤ ꯈꯪꯗꯦ ꯑꯗꯣ ꯆꯦꯡ ꯀꯩꯅꯣ ꯆꯥꯛ ꯆꯥꯕꯗꯤꯀꯣ ꯑꯗꯨꯝ ꯇꯣꯏꯕꯅꯦꯕ
ꯑꯗꯨ ꯑꯩꯅ ꯍꯥꯏꯔꯤꯁꯤꯗꯤ ꯆꯥꯛꯇ ꯅꯠꯇꯦ ꯆꯥꯛ ꯉꯛꯇꯪ ꯆꯥꯕꯗꯤ ꯅꯠꯇꯦꯗꯅ ꯆꯥꯛꯅꯦ ꯑꯗꯨꯒ ꯃꯤꯃꯤ ꯁꯤꯡꯖꯨ ꯌꯥꯎ
ꯈꯪꯗꯦ ꯑꯩ ꯀꯩ ꯏꯟꯖꯥꯡ ꯀꯩꯀꯥ ꯆꯥ ꯀꯩꯅꯣ ꯐꯤ ꯈꯛꯇ ꯎꯝ ꯄꯤꯗꯧ
ꯃꯍꯤ ꯆꯥꯕꯗꯨꯗꯤ ꯄꯥꯝꯕꯩ ꯃꯍꯤ ꯈꯛ ꯆꯥꯔꯤꯅꯤ ꯀꯩꯅꯣ ꯑꯗꯨ ꯉꯁꯤꯗꯤ ꯃꯤꯃꯤ ꯁꯤꯡꯖꯨ ꯌꯥꯎꯔꯤꯁꯤꯗꯤ
ꯍꯤꯟꯖꯥꯡ ꯍꯤꯟꯖꯥꯡ ꯑꯍꯥꯎꯕ ꯈꯛꯇ ꯆꯥꯅꯤꯡꯕꯒꯤꯀꯣ ꯅꯠꯇ꯭ꯔꯣ
ꯑꯁ ꯍꯤꯟꯖꯥꯡ ꯍꯥꯎꯕ ꯉꯥꯛꯇꯪ ꯆꯥꯔꯗꯤ ꯌꯥꯔꯔꯣꯏꯌꯦ
ꯈꯪꯗꯦ ꯅꯣꯏꯗꯤ ꯌꯥꯝꯅ ꯍꯤꯟꯖꯥꯡ ꯑꯍꯥꯎꯕ ꯆꯥꯒꯜꯂꯦ ꯑꯩ ꯈꯪꯉꯦ
ꯍꯛꯆꯥꯡ ꯐꯅꯕ ꯇꯧꯗꯣꯏꯅꯦ
ꯅꯣꯏꯗꯤ ꯑꯍꯥꯎꯕ ꯆꯥꯒꯜꯂꯦ ꯑꯩ ꯈꯪꯉꯦ
ꯑꯁ ꯑꯩꯁꯨ ꯌꯥꯝ ꯍꯥꯎꯋꯦ ꯌꯥꯝ ꯆꯥꯅꯤꯡꯉꯦ ꯀꯩ
ꯑꯗꯣ ꯃꯤꯅ ꯈꯪꯗꯕ ꯆꯥꯗꯕ ꯃꯤꯅ ꯈꯪꯉꯦ
ꯅꯪ ꯑꯗꯨꯝ ꯍꯥꯏꯔꯛꯏꯗꯨꯗꯤ ꯍꯤꯟꯖꯥꯡ ꯑꯍꯥꯎꯕ ꯆꯥꯏꯌꯦ ꯆꯥꯏꯌꯦꯅ ꯅꯣꯏ ꯅꯣꯏꯒꯤꯗꯤ ꯑꯥ ꯀꯩꯅꯣ ꯌꯦꯟꯁ ꯁꯥ ꯉꯥ ꯀꯩꯀꯥ ꯇꯣꯏꯅ ꯆꯥꯕꯅꯤꯅ ꯁꯥ ꯀꯩꯀꯥ ꯆꯥꯕꯅꯤꯅ ꯊꯣꯡꯕꯗ ꯍꯥꯎꯅ ꯊꯣꯡꯗꯗꯤ ꯑꯍꯥꯎꯕ ꯍꯤꯟꯖꯥꯡ ꯑꯍꯥꯎꯕ ꯍꯥꯏꯗ꯭ꯔꯦꯅꯦ ꯑꯩꯈꯣꯏꯗꯤ ꯊꯣꯡꯕꯗ ꯊꯤꯅ ꯊꯣꯡꯔꯁꯨ ꯍꯥꯎꯅ ꯊꯣꯡꯔꯁꯨ ꯑꯍꯥꯎꯕ ꯑꯗꯨꯝ ꯍꯥꯏꯌꯦ ꯇꯣꯏꯅ ꯆꯥꯗꯕꯅꯤꯅ
ꯅꯣꯏ ꯍꯤꯡꯖꯥꯡꯗꯣ ꯅꯣꯏ ꯍꯤꯟꯖꯥꯡ ꯊꯣꯡꯕꯗꯣ ꯊꯤꯅ ꯊꯣꯡꯕ꯭ꯔꯥ
ꯑꯁ ꯅꯪꯁꯨ ꯌꯥꯝ ꯈꯦꯠꯅꯤꯡꯕ ꯃꯥꯜꯂꯦꯗ ꯅꯪꯒꯤꯁꯦ
ꯑꯩ ꯑꯍꯥꯟꯕꯅꯦ ꯇꯥꯕ
ꯐꯖꯅ ꯀꯩꯅꯣ ꯑꯁ ꯃꯥ ꯋꯥ ꯉꯥꯡꯕ ꯂꯣꯏꯈꯤꯁ꯭ꯅꯨ ꯑꯩ ꯈꯦꯠꯀꯦ ꯇꯧꯑꯣꯅ ꯇꯧꯔꯤꯅꯦꯕ ꯅꯪꯒꯤꯁꯦ
ꯍꯥꯎꯇꯕꯤꯗ ꯊꯣꯡꯕꯗꯣ ꯍꯥꯏꯕꯅꯦ ꯀꯩꯅꯣ ꯅꯪꯁꯨ ꯑꯗꯨꯗ ꯑꯗꯨꯗ‌ ꯈꯦꯠꯅꯤꯡꯉꯥꯏ ꯂꯩꯇꯦꯀꯣ ꯑꯪ ꯍꯣꯏ ꯊꯤꯅ ꯊꯣꯡꯉꯦ ꯊꯤꯅ ꯊꯣꯡꯕꯒꯤ ꯁꯨꯝ ꯍꯥꯎ ꯍꯥꯎꯇꯦꯕ ꯑꯗꯨꯒꯤꯅ‌ꯦ ꯑꯗꯣ ꯑꯩꯗꯤꯀꯣ ꯎꯝ ꯍꯤꯟꯖꯥꯡ ꯀꯩꯀꯥ ꯎꯝ ꯑꯗꯨꯝ ꯆꯥꯕꯅꯤꯅ ꯀꯣ ꯑꯩꯗꯤ ꯆꯥꯅꯤꯡꯗꯕ ꯂꯩꯇꯦꯕ ꯂꯣꯏꯅ ꯆꯥꯕꯅꯤꯅ ꯂꯣꯏꯅ ꯆꯥꯏ ꯗꯨꯝ ꯊꯤꯅ ꯁꯣꯡ ꯊꯣꯡꯉꯁꯨ ꯅꯣꯏ ꯑꯗꯨꯃꯥꯏ ꯇꯧꯗꯕꯅꯤꯅꯀꯣ ꯎꯄꯥꯏ ꯂꯩꯇꯦꯅꯦ
ꯑꯩꯗꯤ ꯑꯩꯗꯤ ꯍꯤꯟꯖꯥꯡꯁꯦ ꯊꯤꯅ ꯊꯣꯡꯕ ꯑꯃꯁꯨ ꯇꯥꯗ꯭ꯔꯤꯗ
ꯎꯝ ꯌꯥꯝ ꯈꯦꯠꯅꯤꯡꯕꯗꯣ ꯌꯥꯔꯦ ꯄꯛꯇ꯭ꯔꯦ ꯅꯪꯗꯣ ꯄꯛꯇ꯭ꯔꯦ ꯅꯪꯒꯤꯗꯣ ꯄꯛꯇ꯭ꯔꯦ ꯄꯛꯇ꯭ꯔꯦ
ꯍ
ꯒ꯭ꯌꯥꯟ ꯇꯥꯔꯒ ꯇꯥꯗꯕ ꯁꯥꯕꯗꯨ ꯑꯗꯨꯒꯨꯝꯕ ꯑꯗꯨꯒꯨꯝꯕꯗꯤꯀꯣ ꯄꯪꯕꯒꯤꯅꯦ ꯑꯗꯨꯃꯥꯏꯟ ꯇꯧꯔꯛꯒꯅꯨꯀꯣ ꯋꯥꯏ ꯌꯥꯝꯅ ꯈꯦꯠꯅꯤꯡꯕꯗꯣ ꯑꯁꯤ ꯅꯨꯄꯤꯁꯦ ꯈꯔ ꯈꯦꯠꯄꯤꯒꯦꯁꯦ ꯍꯥꯏꯔꯒ ꯇꯧ ꯇꯧꯔꯤꯗꯣ
ꯎꯝ
ꯀꯩꯗꯧꯔꯤꯅꯣ
ꯎꯝ ꯍꯝ ꯎ ꯎ ꯅꯨꯡꯁꯤꯠ ꯂꯥꯡꯉꯤꯕ
ꯏꯁ ꯃꯤꯅ ꯋꯥ ꯉꯥꯡꯒꯁꯨ ꯇꯨꯃꯤꯟꯅ ꯂꯩꯩꯌꯦ ꯃꯤꯅ ꯋꯥ ꯉꯥꯡꯉꯒ ꯇꯨꯃꯤꯟꯅ ꯂꯩ ꯀꯩꯅꯣ
ꯍꯧꯖꯤꯛꯀꯤ ꯍꯧꯖꯤꯛꯀꯤ ꯅꯨꯡꯁꯤꯠ ꯂꯥꯎꯕꯗꯨ ꯌꯥꯝ ꯏꯪꯕ ꯅꯨꯡꯉꯥꯏꯕ
ꯎꯝ ꯏꯁ ꯇꯜꯂꯦꯗꯥ
ꯇꯧꯔꯛꯀꯅꯨꯀꯣ
ꯀꯔꯤꯁꯨ ꯇꯧꯗꯦ ꯀꯩꯁꯨ ꯇꯧꯗꯦ